ꯇꯥꯕ꯭ꯔꯣ ꯂꯩꯁꯥꯕꯤ ꯎꯝ ꯁꯤꯔꯝ ꯇꯥꯋꯟꯒꯤ ꯍꯤꯡꯒꯣꯜꯗꯣ ꯌꯥꯝ ꯐꯖꯩ ꯃꯥꯜꯂꯦ ꯃꯥꯒꯤ ꯁ꯭ꯇꯦꯇꯁ
ꯍꯣꯏ ꯍꯣꯏ ꯎꯋꯦ
ꯎꯕ꯭ꯔꯥ ꯍꯋꯥꯏ ꯃꯅꯥꯒꯨꯝꯕ ꯃꯌꯥꯝ ꯀꯩꯅꯣ ꯇꯧꯈ꯭ꯔꯦ ꯁꯣꯡꯉ ꯂꯩꯔꯦ ꯐꯖꯩꯌꯦ ꯃꯤꯗꯤ ꯊꯕꯛ ꯁꯨꯕꯅꯤꯅ ꯑꯩꯈꯣꯏꯗꯤ ꯑꯣꯐꯤꯁꯥꯔꯒꯤ ꯅꯨꯄꯤꯅꯤꯅ ꯊꯕꯛ ꯁꯨꯗꯕꯅꯤꯅ
ꯑꯁ ꯃꯥꯁꯨ ꯇꯧꯕ ꯍꯧꯕ ꯀꯥꯟꯗꯗꯤ ꯋꯥꯔꯝꯅꯤ ꯍꯧꯖꯤꯛ ꯐꯖꯕ ꯀꯥꯟꯗ ꯗꯤ ꯌꯥꯝ ꯅꯨꯡꯉꯥꯏꯈ꯭ꯔꯦ
ꯉꯥꯏ ꯎꯕꯕꯗꯣ ꯋꯥꯕꯨꯗ ꯍꯧꯖꯤꯛꯛꯇꯛꯔ ꯀꯣꯛꯂꯝꯈ꯭ꯔꯅꯤ ꯍꯧꯕꯅꯦꯅ ꯑꯩꯁꯨ ꯅꯍꯥꯟ ꯊꯥꯏꯌꯦꯕ ꯊꯥꯔꯒ ꯃꯥꯒꯤ ꯃꯅꯥ ꯑꯗꯨꯣ ꯃꯅꯥ ꯌꯥꯝ ꯐꯖꯕ ꯑꯣꯏꯗꯦ ꯀꯔꯝꯍꯥꯏꯅ ꯇꯧꯒꯦꯔꯥ ꯈꯪꯅꯤꯦ ꯍꯡ ꯀꯣꯟꯅ ꯍꯧꯗꯤ ꯍꯧꯈ꯭ꯔꯦꯗ ꯑꯩꯁꯨ ꯊꯕꯤꯁꯨ ꯍꯧꯋꯦ ꯊꯕꯤꯁꯨ ꯍꯧꯋꯦ ꯑꯗꯨꯁꯨ ꯍꯧꯋꯦ ꯇꯣꯔꯕꯣꯠꯁꯨ ꯍꯧꯋꯦ ꯍꯌꯦꯡ ꯀꯔꯝꯍꯥꯏꯅ ꯇꯧꯒꯦꯔꯥ ꯈꯪꯗꯦ ꯍꯧꯖꯤꯛ ꯍꯧꯖꯤꯛ ꯐꯥꯎꯗꯤ ꯍꯧꯔꯤ ꯑꯩꯁꯨ ꯍꯞꯇꯥ ꯑꯃ ꯑꯅꯤꯒꯨꯝꯕ ꯂꯩꯔꯗꯤ ꯐꯖꯕ ꯍꯧꯔꯅꯤ ꯁꯨ
ꯎꯄꯨꯔꯗ ꯐꯖꯔꯗꯤ ꯐꯔꯦ ꯀꯩꯅꯣ
ꯎꯝ ꯊꯕꯤꯗꯣꯗꯤ ꯑꯩꯗꯤ ꯑꯇꯣꯞꯄ ꯄꯥꯝꯗꯦ ꯊꯕꯤꯒ ꯍꯋꯥꯏ ꯃꯅꯥꯗꯣ ꯑꯗꯨ ꯈꯛꯇꯅꯤ ꯑꯩꯅ ꯄꯥꯝꯗꯦ
ꯑꯗꯨꯅꯦ ꯊꯕꯤꯗꯣꯀꯣ ꯆꯤꯡꯒꯤꯒꯨꯝꯕꯗꯣ
ꯑꯣ
ꯍꯥꯎꯔꯝꯅꯤ ꯑꯗꯨꯒꯨꯝꯕꯗꯣ
ꯇꯦꯡꯉꯤꯟ ꯁꯤꯡꯒꯤꯅꯦ ꯑꯄꯦ ꯍꯦꯟ ꯌꯥꯝ ꯅꯣꯡꯉꯣꯟꯗ ꯂꯧꯕꯅꯦꯕ ꯍꯧꯛ ꯀꯣꯏꯔ ꯀꯥꯏꯗ ꯍꯥꯏꯅꯕꯤ ꯋꯥꯡ ꯋꯥꯡꯕꯤ ꯑꯃ ꯂꯩꯕꯗꯣ ꯍ ꯇꯥꯕ꯭ꯔꯥ ꯑꯗꯨꯒ ꯂꯧꯕ꯭ꯔꯦꯕ ꯑꯩꯈꯣꯏ ꯂꯩꯀꯥꯏꯗ ꯍꯥꯟꯅꯕꯤ ꯑꯃ ꯏꯋꯥꯡ ꯋꯥꯡꯔꯒ ꯊꯕꯛ ꯌꯥꯝ ꯁꯨꯕ ꯀꯟꯕꯗꯣ ꯎ ꯑꯗꯨꯒ ꯂꯩꯕꯅꯦ ꯃꯣꯏꯒꯤ ꯐꯛꯂꯥꯡꯗ ꯊꯦꯠꯂꯒ ꯂꯩꯕꯅꯦ ꯑꯩꯅ ꯈꯔ ꯄꯨꯕ
ꯑꯁ ꯑꯩꯈꯣꯏꯁꯨ ꯂꯝ ꯂꯩꯔꯗꯤ ꯊꯥꯅꯤꯡꯉꯤ
ꯑ
ꯉꯔꯥꯡꯗꯣ ꯈꯪꯕ꯭ꯔꯥ
ꯎꯝ
ꯔꯥꯡꯗꯣ
ꯎꯝ
ꯌꯥꯝ ꯂꯣꯡꯅꯤꯡꯉꯦꯅ ꯑꯌꯨꯛꯇ ꯑꯥꯗ ꯆꯠ ꯃꯤ ꯁꯦꯕꯥ ꯇꯧꯕ ꯆꯠꯇ꯭ꯔꯥ
ꯎꯝ
ꯑꯗꯨꯗ ꯑ ꯆꯥꯛ ꯆꯥ ꯍꯥꯏꯦꯅ ꯅꯪ ꯊꯝꯂꯝꯝꯗ꯭ꯔꯥ
ꯑ ꯑ
ꯑꯗꯨꯗ ꯀꯔꯤꯁꯨ ꯊꯣꯡꯗꯦ ꯈꯪꯕ꯭ꯔꯥ ꯎ
ꯀꯅꯥꯅ ꯊꯣꯡꯟꯕ꯭ꯔ ꯇꯥꯅꯕ꯭ꯔꯥ ꯃꯣꯏ
ꯑꯣ ꯍꯖꯤ ꯑꯩꯗꯣ ꯊꯣꯡꯂꯒ ꯑꯌꯥꯝꯕ ꯑꯩꯈꯣꯏ ꯆꯥꯈ꯭ꯔꯦꯕ ꯑꯩꯈꯣꯏꯗꯣ
ꯎꯝ
ꯆꯥꯎꯔꯒ ꯃꯣꯏꯗꯤ ꯑꯣ ꯆꯥꯕ ꯂꯥꯛꯈ꯭ꯔꯦꯕ ꯃꯥꯗꯣ
ꯃꯥꯎꯗꯔꯥ
ꯅꯠꯇꯦ ꯅꯃꯥꯗꯣ ꯆꯥꯕ ꯂꯥꯛꯈ꯭ꯔꯦ ꯑꯗꯨ ꯆꯥꯕ ꯍꯥ ꯀꯅꯥꯔꯣ
ꯑꯣ ꯑꯩꯈꯣꯏ ꯂꯩꯀꯥꯏꯗ ꯑꯁꯤ ꯃꯈꯥꯔꯣꯝꯗ ꯃꯁꯥ ꯃꯇꯎ ꯐꯕ ꯀꯩꯅꯣꯒꯨꯝꯕ ꯂꯩꯕꯗꯣ ꯕꯣꯜꯒꯨꯝꯕ ꯌꯥꯝ ꯍꯩꯕꯗꯣ ꯈꯪꯕ꯭ꯔꯥ
ꯑꯣ ꯈꯪꯉꯦ
ꯎꯝ ꯕꯣꯜꯒꯨꯝꯕ ꯌꯥꯝ ꯍꯩꯕ ꯅꯨꯄꯤꯗꯣ ꯑꯗꯨꯅꯤ ꯀꯗꯥꯏ ꯆꯠꯄ꯭ꯔꯣ ꯃꯁꯥ ꯁꯦꯐꯝꯃꯂꯥꯎꯅꯦ ꯑꯩꯈꯣꯏ ꯂꯩꯀꯥꯏꯒꯤ ꯃꯧꯅꯦ ꯃꯁꯥ ꯃꯁꯥ ꯃꯑꯣꯡ ꯌꯥꯝ ꯐꯕ ꯕꯣꯜꯒ ꯌꯥꯝ ꯕꯣꯂꯤꯕꯣꯜꯒ ꯌꯥꯝ ꯍꯥꯏꯕꯗꯨ ꯑꯗꯨ ꯅꯨꯄꯤꯅꯦ ꯂꯩꯥꯏꯕꯅꯦ
ꯉꯁꯤꯗꯤ ꯍꯤꯗꯥꯛ ꯀꯥꯞꯇ꯭ꯔꯕ꯭ꯔꯣ
ꯀꯔꯤ ꯍꯤꯗꯥꯛꯔꯣ
ꯃꯃꯥꯗꯣ
ꯑꯦ ꯀꯥꯞꯄꯔꯣꯏ ꯉꯔꯥꯡ ꯉꯔꯥꯡꯗ ꯂꯣꯏꯔꯦ ꯍꯥꯏꯕꯅꯦ
ꯎꯝ
ꯃꯩꯇꯩ ꯂꯣꯟꯗ ꯂꯥꯛꯑꯣ
ꯋꯥꯔꯤ ꯂꯤꯔꯛꯑꯣꯅꯦ
ꯑꯗꯩ ꯉꯔꯥꯡꯗꯣ ꯃꯣꯏ ꯐꯨꯠꯇꯣ ꯅꯣꯏ ꯅꯣꯏꯗ ꯆꯥꯕ꯭ꯔꯕ
ꯑꯩꯈꯣꯏ ꯂꯣꯏꯕ ꯎꯝ ꯑꯩꯈꯣꯏꯅ ꯂꯣꯏꯕ ꯃꯇꯨꯡꯗ ꯂꯥꯛꯄꯅꯦꯕ ꯑꯗꯨꯒꯤ ꯑꯩꯅ ꯂꯝꯕꯤꯗ ꯂꯥꯛꯄ ꯀꯥꯟꯗ ꯎꯈ꯭ꯔꯕꯗꯨꯒꯤ ꯑꯩꯅ ꯑ ꯂꯥꯛꯈ꯭ꯔꯅꯨ ꯂꯥꯛꯈ꯭ꯔꯅꯨ ꯑ ꯑꯩꯈꯣꯏꯗꯤ ꯂꯣꯏꯔꯦ ꯑꯩꯅ ꯍꯥꯏꯕ ꯀꯨꯀꯔ ꯒꯨꯝꯕ ꯈꯔꯒ ꯂꯥꯛꯈ꯭ꯔꯦꯕ ꯑꯗꯨꯗꯤ ꯂꯥꯛꯑꯅꯣ ꯂꯥꯛꯑꯅꯣ ꯑꯩꯈꯣꯏ ꯂꯣꯏꯈ꯭ꯔꯦ ꯍꯥꯏꯕꯒꯤ ꯑꯃꯨꯛ ꯄꯨꯔꯒ ꯍꯟꯈ꯭ꯔꯦ
ꯀꯔꯤ ꯑꯩꯈꯣꯏꯒꯤ ꯀꯨꯀꯔꯔꯣ ꯀꯗꯥꯥꯏꯒꯤ ꯀꯨꯀꯔ
ꯍꯥꯥ
ꯀꯅꯥꯒꯤ ꯀꯨꯛꯀꯔ
ꯃꯣꯏꯒꯤ ꯃꯣꯏꯒꯤ ꯈꯨꯗꯛꯇ ꯀꯥꯞꯄ
ꯑꯣ
ꯑꯩꯈꯣꯏꯅ ꯆꯥꯕ ꯂꯩꯔꯒ ꯂꯩꯕ ꯀꯥꯟꯗ ꯃꯣꯏꯗꯤ ꯀꯥꯞꯔꯒ ꯂꯩꯈ꯭ꯔꯤꯕ ꯑꯗꯨꯒ ꯑꯩꯈꯣꯏ ꯉꯥꯏꯌꯨ ꯍꯥꯏꯁꯨ ꯍꯥꯏꯗꯕ ꯑꯩꯈꯣꯏꯅ ꯆꯥꯕꯗ ꯃꯣꯏ ꯈꯪꯗꯕ ꯃꯥꯜꯂꯦꯕ ꯑꯗꯨꯒ ꯑꯩꯈꯣꯏ ꯏꯌꯥꯝꯕꯍꯣꯏꯁꯨ ꯆꯥꯕ ꯂꯣꯏ ꯈ꯭ꯔꯦ ꯑꯩꯕꯨꯗꯤ ꯂꯣꯏꯒꯦ ꯇꯧꯔꯦ ꯂꯣꯏꯗꯤ ꯂꯣꯏꯗ꯭ꯔꯤ ꯑꯗꯨ ꯁꯨ ꯉꯥꯏꯕꯗꯣ ꯇꯟꯕ ꯑꯩꯗꯣ ꯑꯗꯨꯒꯤ ꯂꯝꯕꯤꯗ ꯎꯕ ꯀꯥꯟꯗ ꯂꯥꯛꯀꯅꯤ ꯍꯥꯏꯕꯗꯣ ꯈꯪꯈ꯭ꯔꯕꯗꯨꯒꯤ ꯑꯩꯅ ꯂꯝꯕꯤꯗ ꯂꯥꯛꯑꯅꯨ ꯑꯩ ꯂꯣꯏꯈ꯭ꯔꯦ ꯍꯥꯏꯅ ꯍꯥꯏꯕꯗꯨꯒꯤ ꯑꯃꯨꯛ ꯍꯟꯈ꯭ꯔꯦ
ꯍꯅꯨꯕꯤ ꯅꯠꯇꯕ ꯃꯧꯔꯥ
ꯑꯅꯤꯃꯛ
ꯑꯣ
ꯑꯩꯅ ꯉꯔꯥꯡꯗꯣ ꯃꯥꯁꯨ ꯆꯥꯛ ꯊꯣꯡꯒꯗꯧꯕ ꯃꯥꯜꯂꯤ ꯊꯣꯡꯕ꯭ꯔꯥ ꯈꯪꯗꯦꯕ ꯄꯨꯈꯝ ꯑꯦ ꯀꯩꯅꯣꯗꯣ ꯀꯩꯅꯣ ꯑꯌꯨꯛꯀꯤ ꯀꯨꯀꫪ ꯑꯩꯅ ꯅꯨꯡꯗꯥꯡꯒꯤ ꯀꯨꯀꫪꯗꯤ ꯂꯩꯌꯦꯕ ꯑꯌꯨꯛꯇ ꯆꯐꯨ ꯑꯃꯗꯣ ꯏꯉꯥꯎ ꯉꯥꯎꯔꯒ ꯂꯩꯌꯦꯕ ꯇꯧꯕ꯭ꯔꯥ ꯀꯔꯤꯔꯥ ꯈꯪꯗꯦꯕ ꯑꯗꯨꯒꯤ ꯑꯩꯅ ꯆꯥꯛ ꯈꯔ ꯉꯁꯥꯏꯗꯨꯣ ꯑꯗꯥꯏ ꯆꯥꯕ꯭ꯔꯥ ꯑꯩꯅ ꯌꯨꯛꯇꯨ ꯑꯗꯥꯏ ꯆꯥꯕ꯭ꯔꯥ ꯍꯥꯏꯕ ꯑꯅꯆꯦ ꯑꯩꯈꯣꯏꯗ ꯆꯥꯏ ꯍꯥꯏꯕꯅꯦꯕ ꯃꯥꯅ
ꯎꯝ
ꯑꯩꯅ ꯅꯍꯟꯗꯣ ꯇꯞ ꯇꯥꯅ ꯍꯥꯏꯒꯦ ꯍꯥꯏꯕꯅꯦꯕ
ꯑꯣ ꯆꯥꯔꯁꯦ ꯍꯥꯏꯅ ꯂꯥꯛꯄ ꯑꯗꯨꯒꯤ ꯑꫭ ꯀꯔꯤ ꯏꯟꯁꯥꯡꯁꯨ ꯊꯣꯡꯗꯦ ꯍꯥꯏꯅ ꯍꯥꯏꯕ ꯑꯗꯨꯒꯤ ꯅꯃꯅ ꯊꯣꯡꯕ꯭ꯔꯥ ꯊꯣꯡꯗꯕ꯭ꯔꯥ ꯈꯪꯗꯦ ꯑꯗꯨꯝ ꯆꯥꯔꯁꯤ ꯍꯥꯏꯅ ꯍꯥꯏꯕ ꯑꯗꯨꯒꯤ ꯑꯣ ꯑꯗꯨꯗꯤ ꯑ ꯉꯔꯥꯡꯒꯤ ꯏꯟꯁꯥꯡ ꯂꯩꯕ꯭ꯔꯥ ꯌꯦꯡꯒꯦ ꯍꯥꯏꯅ ꯍꯥꯏꯕ ꯉꯧꯔꯒ ꯆꯥꯔꯁꯦ ꯍꯥꯏꯅ ꯍꯥꯏꯕ ꯃꯣꯏꯗ
ꯈꯪꯗꯦ ꯈꯪꯗꯦ ꯑꯩꯗꯤ ꯅꯪꯅ ꯊꯣꯡꯕꯗꯨ ꯑꯗꯨꯝ ꯆꯥꯔꯅꯤ
ꯊꯊꯣꯡꯕ ꯊꯣꯡꯗ꯭ꯔ ꯀꯔꯤ ꯆꯥꯒꯅꯤ
ꯍꫭꯏ
ꯑꯩꯁꯨ ꯑꯩꯉꯣꯟꯗ ꯃꯣꯔꯣꯛ ꯃꯦꯠꯄ ꯂꯧꯕ ꯂꯥꯛꯈ꯭ꯔꯦ ꯑꯗꯨꯒ
ꯗꯨꯅꯦ ꯆꯥꯅꯉꯥꯏꯕꯨꯛꯒꯤ ꯑꯃꯨꯛ ꯇꯟꯕ꯭ꯔꯥ ꯃꫭꯔꫭꯛ ꯑꯃ ꯃꯦꯠꯂ ꯁꯧꯒꯔꯤ ꯑꯣꯏꯔ ꯁꯨ ꯑꯃ ꯗꯨꯨꯝ ꯊꯣꯡꯉ ꯆꯥꯕ ꯌꯥꯕꯗꯨꯕꯨ ꯀꯌꯥꯃꯨꯛꯇꯟꯒ꯭ꯔꯦ
ꯑꯦ ꯀꯩꯅꯣꯒꯤ ꯕꯥꫪꯗꯦ ꯂꯣꯏꯈ꯭ꯔꯕ꯭ꯔꯣ
ꯈꯨꯅꯥꯏꯒꯤ ꯑꯣꯖꯥꯅꯨꯄꯥ ꯋꯥꯠꯂꯤ ꯁꯤꯌꯥꯐꯇꯥ ꯂꫭꯏꯅꯤ ꯋꯥꯗꯤꯌꯦ ꯗꯦ ꯇ꯭ꯋꯦꯟꯤ ꯁꯤꯛꯁ ꯇꯅꯦ
ꯑꯣ ꯑꯩꯅ ꯇ꯭ꯋꯦꯟꯇꯤꯗꯅꯤ ꯍꯥꯏꯅ ꯈꯟꯕꯅꯦꯕ
ꯎꯝ ꯑꯩꯨ ꯑꯗꯨꯗꯅꯦ ꯈꯟꯕ꯭ꯔꯥ ꯑꯣꯉꯔꯥꯡ ꯑꯗꯨꯗꫭ ꯂꯩ ꯅꯪ ꯅꯨꯄꯥꯗ ꯇꯧ ꯠꯍꯥꯏꯕꯥꯄꯒꯔꯤꯄ ꯍꯥꯏꯕ꯭ꯔꯥ ꯅꯪ ꯂꯩꯕ꯭ꯔꯥ ꯑꯄꯣꯡꯅꫭ ꯍꯌꯦꯡ ꯑꯩꯈꯣꯏ ꯆꯥꯛ ꯊꯣꯡꯉꯨꯅꯨ ꯍꯥꯏꯕꯗꯣ ꯌꯦꯟꯖꯥꯡ ꯂꯩꯇꯦ ꯑꯣ ꯆꯥꯛ ꯊꯣꯡꯒꯅꯨ ꯑꯩꯈꯣꯏꯗꯤ ꯑꯥꯗ ꯄꯨꯂꯞ ꯆꯥꯃꯤꯟꯅꯒꯅꯤꯍꯌꯦ ꯑꯉꯥꯡꯗꯨꯗ ꯉꯔꯥꯡ ꯑꯩ ꯑꯣꯛꯆꯥꯛ ꯈꯔ ꯄꯨꯔꯛꯄꯅꯦꯕ ꯑꯗꯨꯒꯤ ꯆꯥꯁꯦ ꯍꯥꯏꯔꯒ ꯆꯣꯟꯊꯧꯗꯨ ꯂꯥꯛꯇ꯭ꯔꯤꯕꯒꯤ ꯆꯥꯗ꯭ꯔꯦꯕ ꯑꯗꯨꯒꯤ ꯌꯥꯏꯐꯕꯕꯨꯗꯤ ꯁꯤꯗ ꯆꯥꯕ ꯂꯥꯛꯑꯦꯕ ꯈꯪꯕ꯭ꯔꯥ ꯌꯦꯟꯁꯥꯡ ꯑꯃ ꯑꯅꯤ ꯂꯦꯝꯕꯗꯨ ꯊꯤꯟ, ꯊꯤꯟꯕ ꯃꯥꯉꯣꯟꯗ ꯑꯗꯨꯝ ꯊꯧ ꯆꯥꯅꯤꯡꯉꯥꯏꯅꯤꯅ ꯄꯤꯕ ꯑꯗꯨꯒꯤꯗꯤ ꯄꯨꯡꯉꯣ ꯍꯌꯦꯡꯗꯣ ꯑꯦꯅ ꯑꯩꯈꯣꯏ ꯕꯥꯔꯗꯦ ꯅꯨꯃꯤꯠꯇꯣ ꯆꯥꯛ ꯊꯣꯡꯉꯅꯨ ꯑꯩꯈꯣꯏꯗ ꯄꯨꯂꯞ ꯆꯥꯃꯤꯟꯅꯁꯦ ꯂꯥꯛꯑꯑꯦ ꯑꯉꯥꯡꯁꯨꯀꫭ ꯌꯥꯝ ꯑꯍꯟ ꯃꯥꯟꯕꯅꯦꯕ ꯉꯁꯤ ꯆꯥꯛ ꯆꯗꯦꯕ ꯆꯥꯗꯕꯅꯦ ꯆꯥꯗꯦ ꯑꯩꯅ ꯍꯥꯏꯕꯗꯨꯗꯤ ꯄꯨꯔꯤ ꯆꯥꯔꯒ ꯍꯜꯂꯛꯈ꯭ꯔꯦ ꯑꯁꯤ ꯐꯃꯨꯡꯗ ꯇꯨꯝꯃ ꯂꯩꯈ꯭ꯔꯦ ꯋꯥꯏ ꯍꯟꯅ ꯉꯍꯥꯛꯇꯪ ꯐꯅꯦꯛ ꯊꯥꯔ ꯇꯨꯝꯃꯦ ꯑꯗꯨ ꯅꯣꯏꯗ ꯆꯞꯄꯅꯦꯕ ꯀꯧꯗꯦ ꯃꯣꯏ ꯆꯥꯛ ꯆꯥꯔꯤꯉꯩꯁꯨ
ꯀꯧꯗꯦ ꯑꯗꯨꯅꯦ ꯉꯔꯥꯡ ꯑꯌꯨꯛꯇꯣ ꯑ ꯉꯥꯀꯧꯇꯥꯥ ꯈꯔ ꯊꯣꯡꯕꯅꯦꯕ ꯑꯩꯗꯣ
ꯎꯝ
ꯑꯗꯨꯒ ꯑꯩꯅꯦ ꯏꯌꯥꯝꯕꯅꯦ ꯑꯗꯨꯒ ꯏꯅꯥꯎꯅꯨꯄꯥꯗꯣ ꯏꯆꯥꯅꯨꯄꯥꯗꯣ ꯑꯗꯣ ꯑꯩꯈꯣꯏ ꯆꯥꯛ ꯑꯗꯨ ꯃꯥꯁꯦ ꯐꯝꯔꯒ ꯂꯩꯈ꯭ꯔꯦ
ꯎꯝ
ꯑꯗꯨꯒꯤ ꯑ ꯑꯩꯅ ꯆꯥꯕ ꯂꯥꯛꯑꯣ ꯍꯥꯏꯕ ꯀꯥꯟꯗ ꯌꯥꯗꯕ ꯑꯩꯅ ꯏꯟꯕ ꯀꯥꯟꯗꯗꯤ ꯍꯥꯎꯈ꯭ꯔꯦꯕ ꯑꯃꯁꯁꯦ ꯆꯅꯤꯡꯗꯦ ꯪ ꯆꯥꯅꯤꯡꯗꯦ ꯍꯥꯏꯕ ꯑꯗꯨꯒꯤ ꯑꯩꯅꯁꯨ ꯑꯣ ꯅꯪ ꯆꯥꯅꯤꯡꯗꯦ ꯍꯥꯏꯕ ꯅꯠꯇ꯭ꯔꯣ ꯍꯥꯏꯕ ꯏꯟꯂꯒ ꯌꯥꯝ ꯆꯥꯈ꯭ꯔꯦ ꯍꯥꯎ ꯔꯕ ꯃꯥꯗꯣ ꯑꯗꯨ ꯑꯩꯅ ꯅꯪ ꯆꯥꯅꯤꯡꯗꯦ ꯍꯥꯏꯕ ꯅꯠꯇ꯭ꯔꯣ ꯍꯥꯏꯔꯒ ꯃꯥꯁꯨ ꯌꯨꯝ ꯆꯠꯈ꯭ꯔꯤ ꯏꯀꯥꯏꯕꯒꯤꯔꯥ ꯀꯔꯤꯅꫭ
ꯅꯠꯇꯦ ꯑꯗꯨꯅꯦ ꯑꯉꯥꯡ ꯃꯣꯏ ꯍꯧꯖꯤꯛ ꯂꯩꯕꯅꯤꯅ ꯐꯖꯅ ꯇꯥꯍꯟꯕ ꯗꫭ ꯌꯥꯏꯑꯕ ꯃꯣꯏ ꯃꯁ ꯈꯛꯇ ꯈꯜꯂꯦꯕ ꯑꯗꯨꯒꯤ ꯑꯩꯁꯨ ꯃꯔꯛ ꯃꯔꯛ ꯇꯟ ꯇꯜꯂꯦꯕ ꯈꯪꯕ ꯅꯨꯡꯁꯤꯔꯛꯇꯦꯕ ꯃꯔꯛ ꯃꯔꯛꯇꯣ ꯃꯣꯏ ꯂꯩꯇꯕ ꯃꯇꯝꯗꯤ ꯇꯧꯁꯦꯕ ꯃꯣꯏ ꯂꯩ ꯂꯩꯅ ꯑꯗꯨꯃꯥꯏꯅ ꯇꯧꯕꯗꯣ ꯑꯗꯨꯒ ꯋꯥꯗꯤ ꯆꯥꯎꯅ ꯆꯥꯎꯅ ꯉꯥꯡꯉꯅꯤꯕ
ꯑꯩꯗꯨꯒ ꯉꯁꯥꯏ ꯑꯌꯨꯛꯁꯨ ꯌꯦꯡꯉꯨꯅꯦ ꯑꯩꯉꯣꯟꯗ ꯆꯥꯛ ꯆꯥꯥꯁꯦ ꯍꯥꯏꯅ ꯀꯧꯔꯤꯅꯤ ꯃꯆꯥꯉꯣꯟꯗꯗꯤ ꯀꯧꯗꯦ
ꯎꯝ ꯑꯗꯨ ꯑꯩ ꯑꯩꯉꯣꯟꯗ ꯀꯔꯤꯔꯥ ꯎꯝ ꯑꯩ ꯂꯩꯇꯕ ꯅꯨꯃꯤꯠꯇ ꯑꯉꯥꯡ ꯆꯥꯛ ꯆꯥꯗꯔꯤꯀꯣꯒ ꯍꯥꯏꯕꯗꯣ ꯑꯩꯅ ꯅꯨꯡꯇꯤ ꯈꯨꯗꯤꯡ ꯅꯪꯅ ꯆꯥꯍꯟꯕ ꯇꯥꯏꯞꯇ ꯑꯩꯅ ꯈꯨꯝꯕꯗꯤ ꯌꯥꯕꯅꯦ
ꯑꯣ ꯑꯗꯨꯀꯥꯟꯗꯤ ꯑꯗꯨꯝ ꯍꯪꯗ꯭ꯔꯥ ꯃꯤꯈꯣꯏ ꯄꯪꯍꯪ ꯍꯪꯗ꯭ꯔꯥ ꯆꯥꯈ꯭ꯔꯕ꯭ꯔꯣ ꯑꯁ
ꯑꯗꯨꯅꯦ ꯌꯥꯝ ꯀꯩꯅꯣ ꯇꯧꯋꯦ ꯍꯧꯖꯤꯛꯇꯤ ꯅꯨꯡꯉꯥꯏꯔꯅꯤ ꯂꯧ ꯃꯇꯝ ꯑꯣꯏꯔꯅꯤ
ꯅꯣꯏꯒꯤ ꯂꯧ ꯀꯩꯗꯧꯉꯩ ꯍꯨꯟꯕ ꯍꯧꯒꯦꯔꯣ
ꯍꯣ ꯑꯩꯈꯣꯏꯗꯤ ꯏꯁꯤꯡ ꯂꯩꯇ꯭ꯔꯤꯌꯦ ꯑꯩꯈꯣꯏꯒꯤꯗꯤ ꯍꯧꯖꯤꯛ ꯑꯁꯤꯗꯗꯤ ꯑꯍꯣꯡꯂꯣ ꯕꯣꯛꯅꯦꯅ ꯏꯁꯤꯡꯗꯣ ꯌꯥꯝ ꯅꯨꯡꯉꯥꯏꯔꯦꯗꯅ ꯑꯩꯈꯣꯏꯔꯣꯝꯗꯗꯤ ꯏꯁꯤꯡ ꯀꯔꯤꯁꯨ ꯂꯩꯇꯦ ꯇ꯭ꯔꯤꯕ ꯀꯪꯉꯦꯕ
ꯑꯣ ꯂꯤꯡꯒꯦꯔꯥ ꯅꯠꯇ꯭ꯔꯒ
ꯌꯦꯡꯉ ꯍꯨꯟꯒꯗꯕ ꯍꯨꯟꯒꯔꯤꯗ ꯂꯤꯡ ꯌꯦꯗ ꯂꯤꯡꯕꯁꯦ ꯂꯤꯡꯕꯁꯦ ꯃꯤ ꯌꯥꯝ ꯆꯪꯉꯦ ꯃꯤ ꯌꯥꯝ ꯆꯪꯉꯦ ꯍꯥꯏꯕꯗꯤ ꯂꯍꯣꯟ ꯐꯣꯏꯒꯅꯤ ꯑꯗꯨ ꯇꯧ ꯀꯔꯤꯁꯨ ꯇꯧꯔꯣꯏꯁꯦ ꯑꯩꯈꯣꯏ ꯅꯨꯄꯥꯗꯨꯅ ꯑꯩꯈꯣꯏ ꯅꯨꯄꯥ ꯊꯤꯀꯥꯗꯥꯔꯗꯨꯅ ꯀꯔꯤꯁꯨ ꯇꯧꯔꯣꯏ ꯑꯗꯨꯒꯨꯝꯕ ꯃꯆꯤꯟꯅꯤ ꯈꯛꯇꯅꯤ ꯐꯌꯦ ꯂꯤꯡꯕꯗꯤ ꯁꯣꯏꯗ꯭ꯔꯦ ꯁꯨꯡꯁꯣꯏ ꯁꯣꯏꯗꯕ ꯄꯣꯠꯅꯦ ꯂꯤꯡꯕ ꯍꯥꯏꯕꯁꯦ ꯑꯗꯨꯕꯨ
ꯁꯨꯁꯣ
ꯑꯥ ꯇꯨ ꯍꯟꯗ꯭ꯔꯦꯠ